ꯑ ꯑꯣ
ꯑꯣ ꯀꯩꯅꯣ ꯌꯣꯟꯁꯦꯕ ꯆꯥꯒ ꯄꯨꯔꯤꯒ
ꯀꯔꯤꯌꯦ
ꯆꯥꯒ ꯕꯣꯔꯤꯒ ꯌꯁꯤ ꯌꯣꯟꯁ ꯍꯥꯏꯕ
ꯍꯣꯏ ꯍꯧꯖꯤꯛꯇꯣ ꯈꯪꯍꯧꯗꯅ ꯇꯠꯈ꯭ꯔꯦ
ꯄꯈ꯭ꯔꯦ
ꯀꯟꯅ ꯉꯥꯡꯅꯔꯤꯉꯩꯁꯤꯗ
ꯕꯨꯠꯊꯣꯛꯄ ꯖꯥꯠꯂ ꯈꯪꯗꯦ ꯕꯨꯠ ꯑ ꯌꯥꯎꯔꯤ ꯑꯗꯨꯗꯨꯅꯤ
ꯆꯥꯛꯁꯤꯗꯤ ꯆꯥꯊꯣꯛꯄꯗ ꯉꯥꯏꯔꯦ ꯑꯃꯨꯛꯀ ꯂꯥꯝꯃꯛꯀꯗꯧꯔꯤꯅꯦ ꯇꯧꯔꯤꯁꯤꯕꯣ
ꯑꯩꯁ ꯑꯗꯣꯝꯗꯤ ꯁꯣꯏꯔꯦꯍꯦ
ꯗꯥꯏ ꯆꯦꯁꯥ ꯌꯥꯝ ꯊꯨꯏꯅꯦ ꯑꯩꯁꯦ
ꯑꯗꯨꯗꯨꯅ ꯍꯛꯆꯥꯡ ꯐꯖꯅ ꯄꯥꯊꯔꯛꯑꯅꯤ
ꯅꯣꯏꯗꯤ ꯇꯧꯗ꯭ꯔꯣ
ꯑꯥ
ꯅꯣꯏꯗꯤ ꯇꯧꯗ꯭ꯔꯣꯕ ꯆꯥꯛ ꯍꯦꯛ ꯆꯥꯕ ꯂꯣꯏꯔꯀꯥꯟꯗ ꯑꯇꯣꯞꯄ ꯆꯥꯅꯤꯡꯕꯒꯨꯝꯕꯗꯣ
ꯑꯩꯗꯤ ꯇꯧꯗ꯭ꯔꯦꯗ ꯍꯥꯟꯅ ꯇꯧꯔꯝꯅꯤ ꯇꯧꯈꯤꯗ꯭ꯔꯦ
ꯑꯥ ꯅꯣꯜꯂꯛꯄꯩꯅꯣ ꯅꯪꯒꯤꯁꯤꯅꯗꯦ
ꯑꯥ
ꯑꯍꯟ ꯑꯣꯏꯔꯛꯄꯩꯔꯣ
ꯅꯪꯗꯤ ꯑꯍꯜ ꯑꯣꯏꯔꯛꯄꯩꯍꯟꯗꯨ ꯁꯤꯜꯂꯛꯄꯣꯏꯔꯥ ꯈꯪꯗꯦ
ꯑꯗꯨꯁꯨ ꯑꯣꯏꯔꯝꯕ ꯌꯥꯏꯌꯦ
ꯑꯅꯨꯔꯛꯄꯁꯨ ꯐꯖꯐꯝ ꯈꯪꯗꯦꯅꯤ
ꯎꯝ ꯈ꯭ꯣꯏꯗꯤ ꯐꯖꯅꯤ ꯅꯨꯄꯤꯁꯤꯡꯗꯤ
ꯍ ꯅꯨꯄꯤꯕꯨꯗꯤ ꯑꯗꯨꯝ ꯐꯖꯗꯕꯅ
ꯐꯥꯒꯤ ꯇꯧꯕꯅꯤꯗ
ꯅꯨꯄꯤꯁꯨ ꯀꯨꯏꯗ ꯀꯨꯏꯁꯤꯜꯂꯑꯒꯗꯤ ꯃꯤ ꯀꯩꯅꯣ ꯃꯜꯁꯤꯜꯂꯛꯄꯅꯤ
ꯀꯃꯖ ꯂꯩꯦꯕ
ꯌꯣꯡ ꯌꯣ ꯂꯨꯈ꯭ꯔꯥꯕꯤ ꯃꯥꯟꯁꯤꯜꯂꯛꯄꯅꯦ
ꯑꯁ ꯈꯪꯗꯦꯗꯨꯗꯤꯌꯦ ꯑꯃ ꯑꯃꯨꯔꯐꯥꯎ ꯊꯦꯡꯅꯗ꯭ꯔꯤꯌꯦ ꯗ
ꯃꯥꯂꯦꯕꯅ
ꯎꯝ
ꯐꯥꯒꯤ ꯇꯧꯅꯤꯗ ꯃꯣꯟ ꯄꯥꯏꯔꯒ ꯑꯃꯨꯛ ꯃꯁꯤ ꯑꯃꯨꯁꯪ ꯀꯞ ꯂꯩꯔꯝꯗꯕ꯭ꯔꯥ ꯀꯥꯏ
ꯅꯪꯗꯤ ꯀꯔꯤ ꯊꯕꯛ ꯇꯧꯔꯤꯅꯣ ꯍꯟꯗꯛꯁꯦ
ꯑꯩꯔꯣ
ꯎꯝ
ꯑꯩꯁꯦ ꯍꯧꯖꯤꯛ ꯌꯨꯝꯗ ꯆꯥꯕꯒ ꯇꯨꯝꯕꯒ ꯨꯛ ꯌꯥꯝ ꯀꯟꯅ ꯇꯧꯔꯤ ꯊꯕꯛ
ꯅꯪꯁꯦ ꯂꯥꯏꯔꯤꯛ ꯇꯝꯕ ꯂꯣꯏꯈ꯭ꯔꯕ꯭ꯔꯥ ꯅꯠꯇ꯭ꯔꯒ ꯁꯥꯇ꯭ꯔꯔꯣ ꯀꯔꯤꯅꯣ ꯅꯪꯁꯤꯕꯣ
ꯍꯟꯗꯛ ꯀꯣꯏꯒꯤ ꯊ꯭ꯔꯤ ꯃꯥꯁꯇꯔ ꯂꯣꯏꯔꯦ
ꯑꯣ
ꯑꯩꯅ ꯀꯩꯅꯣꯗ ꯇꯧꯕ ꯃ꯭ꯌꯨꯖꯤꯛꯇ ꯇꯧꯁꯤꯟꯕ
ꯏꯁꯩ ꯁꯛꯄ ꯍꯩꯔꯝꯅꯤ ꯑꯗꯨꯗꯤ
ꯁꯩꯔꯣ
ꯑꯥꯎ
ꯑꯩ ꯏꯁꯩ ꯁꯄꯗꯤ ꯍꯩꯇꯦ ꯏꯁꯩ ꯉꯪꯕꯨꯗꯤ ꯍꯩꯌꯦ
ꯁꯤꯗꯣ ꯉꯥꯡꯕꯁꯨ ꯍꯩꯔꯁ ꯌꯥꯔꯅ ꯀꯩꯅꯣ ꯑꯩꯈꯣꯏꯗꯤ ꯍꯩꯖꯗꯦ ꯑꯗꯨꯁꯨ
ꯅꯪꯗꯤ ꯏꯁꯩ ꯄꯥꯝꯗ꯭ꯔꯣ
ꯄꯥꯝꯃꯦ ꯌꯥꯝ ꯄꯥꯝꯅ ꯌꯥꯝ ꯄꯥꯝꯃꯦꯕꯀꯣ ꯑꯗꯣ ꯉꯪꯕꯁꯨ ꯍꯩꯇꯦ ꯁꯛꯄꯁꯨ ꯍꯩꯇꯦꯌꯦ
ꯑꯗꯨꯗꯤ ꯑꯗꯨꯗꯤ ꯖꯒꯣꯏ ꯑꯣꯏꯅ ꯁꯥꯕꯖꯦ
ꯑꯩꯈꯣꯏꯁꯨ ꯍꯦꯟꯅ ꯍꯩꯈꯤꯗ꯭ꯔꯦ
ꯏꯁꯩꯗꯨꯅ ꯀꯩꯅꯣꯗ ꯑꯈꯣꯡꯒ ꯍꯦꯠꯐꯣꯟ ꯑꯃ ꯑꯣꯞ ꯁꯤꯜꯂꯒꯖꯔ ꯀꯦꯟꯁ ꯁꯔꯦꯔ
ꯃꯊꯛꯇꯨꯅ
ꯎꯝ ꯄꯤꯔꯝꯃꯤꯅꯤ ꯅꯪꯅ ꯇꯟꯕꯒꯤꯅꯤ
ꯂꯥꯏꯔꯤꯛꯁꯨ ꯍꯩꯇꯦ ꯑꯗꯨꯁꯨ ꯄꯤꯔꯝꯗꯦ ꯆꯥꯕ ꯉꯥꯛꯇ ꯄꯤꯔꯝꯅꯤ ꯇꯧꯔꯤꯁꯦ
ꯁꯕ ꯉ ꯄꯤꯔꯃꯕ
ꯑ ꯆꯥꯕꯗꯤ ꯂꯦꯞ ꯇ ꯑꯩꯈꯣꯏ ꯆꯥꯕ ꯉꯝꯃꯦꯕ ꯑꯊꯨꯄꯗ ꯄꯤꯔꯝꯃꯦꯕ ꯇꯧꯔꯤꯁꯦ ꯃꯨꯛꯕꯥꯡ ꯑꯣꯏꯅ ꯍꯥꯡꯗꯣꯛꯑꯁꯤꯔꯣ
ꯃꯨꯛ ꯄꯥꯡꯉ ꯍꯥꯡꯉꯦ ꯍꯥꯏꯔꯅꯦ ꯑꯩꯈꯣꯏꯁꯨ ꯅꯣꯡ ꯐꯥꯊꯣꯛ ꯂꯥꯛꯅꯕ ꯆꯥꯕꯨ ꯃꯇꯦꯡ ꯄꯥꯡꯕꯤꯅꯕ
ꯎꯝ
ꯑꯗꯣ ꯍꯧꯔꯛꯄ ꯀꯥꯟꯗꯗꯤ ꯏꯁꯄꯣꯟꯁꯔ ꯗꯔꯀꯥꯔ ꯆꯥꯅꯤꯌꯦ ꯄꯩꯁꯥ ꯂꯩꯇꯦ ꯀꯩꯅ ꯆꯥꯅꯤꯌꯦ
ꯑ ꯑ ꯂꯩ ꯂꯩꯕ ꯀꯔꯤ ꯀꯔꯤꯗꯣ ꯐꯪꯉꯤꯕ ꯅꯨꯡꯗ ꯌꯦꯟꯗꯦꯝ ꯑꯃꯂ ꯀꯔꯤ ꯀꯔꯤꯅꯣ ꯈꯔ
ꯀꯔꯤ ꯅꯨꯡꯗ ꯍꯧ ꯍꯥꯏꯕ
ꯑꯥ
ꯑꯗꯨꯗꯤ ꯅꯨꯡꯗꯨ ꯀꯃꯥꯏꯅ ꯆꯥꯗꯣꯔꯤꯕ
ꯑꯦ ꯍꯧꯖꯤꯛꯀꯥꯟ ꯅꯨꯡꯒ ꯌꯥꯝ ꯉꯧꯅꯗꯥꯏꯅꯦ ꯅꯨꯡꯖꯤꯛ ꯀꯥꯟ ꯉꯧꯔꯗꯤ ꯀꯦꯝ ꯀꯦꯝ ꯂꯥꯎꯑꯣꯦ ꯍꯥꯏꯕ ꯁꯨꯒꯥꯏ ꯌꯥꯏ
ꯑꯣ ꯅꯨꯡ ꯍꯥꯏꯔꯒꯅꯦ ꯅꯨꯡ ꯍꯥꯏꯔꯒ ꯑꯃ ꯂꯩꯇ꯭ꯔꯥ ꯀꯩꯅꯣ ꯀꯦꯟꯗꯤꯒꯤ ꯇꯥꯏꯞꯇ ꯃꯣꯏꯅ ꯀꯥꯏꯗꯦꯅꯣ ꯈꯨꯜꯂꯒ ꯆꯥꯕꯗꯣ
ꯑꯥ
ꯑꯗꯨ ꯀꯥꯏꯗ ꯐꯪꯒꯦ
ꯇꯗꯨꯀꯥꯟ ꯐꯪꯕꯅꯦ
ꯑꯗꯨ ꯌꯣꯟꯗꯕꯅꯦ ꯑꯗꯨꯝ ꯂꯧꯕ ꯌꯥꯏ ꯅꯠꯇ꯭ꯔꯣ
ꯑꯗꯨꯝ ꯌꯥꯕꯅꯤ ꯗꯨꯀꯥꯟꯗ ꯀ ꯌꯥꯎꯗꯤ ꯇꯧꯕꯅꯦ
ꯂꯝꯍꯥꯡꯗꯒ ꯃꯣꯏꯅ ꯈꯔ ꯑꯃ ꯂꯩꯗꯅ ꯀꯩꯅꯣ ꯀꯩ ꯀꯧꯕꯔꯁꯨ ꯈꯪꯗꯦꯅꯦ
ꯐꯪꯗꯦ ꯑꯗꯨ ꯑꯗꯨꯅꯦ ꯇꯥꯡꯉꯝꯅꯤ ꯑꯗꯨꯅ ꯍꯦ ꯇꯥꯡꯉꯝꯅꯤ
ꯇꯥꯡꯗꯤꯌꯦ ꯑꯗꯨꯗꯤ ꯀꯩꯅꯣꯅꯦ ꯔꯣꯛꯅꯤ ꯀꯩꯅꯣ ꯀꯔꯤꯅꯣ
ꯑꯗꯨ
ꯅꯨꯡꯅꯦ ꯅꯨꯡ ꯂꯩꯕꯥꯛꯁꯦ ꯆꯥꯅꯤ ꯃꯣꯏꯅ ꯆꯥꯔꯤꯅꯦ ꯀꯩꯅꯣ
ꯈꯨꯣꯏꯖ ꯃꯑꯣꯡ ꯃꯜ ꯍꯜ ꯂ ꯁꯤꯔ
ꯑꯁ ꯃꯥꯟꯕꯗ ꯍꯥꯎꯇ꯭ꯔꯗꯤ ꯃꯑꯣꯡꯁꯨ ꯇꯧ ꯉꯝꯃꯣꯏꯅꯦ ꯇꯧꯔꯤꯁꯦ
ꯃꯤꯀ ꯃꯤꯠꯀ ꯎꯏꯁꯤꯜꯂꯒ ꯉꯥꯛꯇ ꯌꯣꯠꯄ ꯄꯁꯥꯔ ꯃꯅꯤꯡ ꯃꯅꯤꯡꯗ ꯂꯪꯕ ꯑꯗꯨꯒ ꯎꯠ ꯀꯥꯏꯅ ꯇꯧ ꯃꯈꯣꯟꯒ ꯈꯔ ꯊꯣꯛꯍꯜꯂꯒ
ꯗꯤꯁꯀ꯭ꯋꯥꯂꯤꯐꯥꯏ ꯇꯥꯔꯅꯤꯌꯦ ꯑꯗꯨꯗꯤ
ꯑꯥ
ꯗꯤꯁꯀ꯭ꯋꯥꯂꯤꯐꯥꯏꯠ ꯇꯥꯔꯅꯤ ꯑꯗꯨꯗꯤ ꯊꯥꯒꯠꯄꯗ ꯃꯣꯏꯅ ꯌꯥꯗꯦ ꯀꯥꯏ ꯀꯛꯊꯠꯄꯤꯔꯤ ꯀꯃꯥꯏꯅ ꯇꯧꯗꯣꯏꯕ
ꯑꯦ ꯑꯗꯨꯝ ꯑꯗꯨ ꯈꯪꯍꯟꯗ꯭ꯔ ꯂꯣꯏꯔꯦ ꯃꯦꯖꯤꯛ ꯑꯃ ꯇꯧꯒꯦ ꯍꯥꯏꯔꯒꯅꯦ ꯍꯥꯏꯗꯤ ꯈꯨꯠꯀꯗꯤ ꯂꯦꯡꯁꯤꯟꯅ ꯁꯥꯔꯒꯀꯣ ꯃꯆꯤ ꯑꯃꯗꯒ
ꯌꯥꯅꯤꯅꯦ ꯑꯗꯨꯁꯨ
ꯑꯗꯨꯗꯤ ꯍꯣꯔꯦꯟ ꯍꯣꯔꯦꯟ ꯏꯁꯩ ꯑꯃ ꯇꯥꯕ ꯇꯥꯔꯦ ꯑꯗꯨꯗꯤ ꯅꯪ ꯢꯁꯩ ꯄꯥꯝ ꯃꯦ ꯑ
ꯏꯁꯩꯒꯨꯝꯕ ꯉꯥꯡꯑꯣꯅꯦ ꯇꯥꯁꯤꯅꯦ ꯍꯩꯕ꯭ꯔꯥ ꯍꯩꯇꯕ꯭ꯔꯥ ꯍꯕꯤꯒꯦ
ꯍꯣꯔꯦꯟ ꯇꯣꯅ ꯍꯥꯏꯗꯤ ꯅꯪꯉꯣꯟꯗꯒꯤꯩ ꯇꯥꯒꯗꯣꯔꯤꯕꯅꯤ ꯅꯪꯉꯣꯟꯗꯒꯤ ꯍꯥꯟꯅ ꯇꯥꯒꯦꯅ ꯈꯜꯂꯤ ꯊ ꯊꯔ
ꯑꯩꯗꯤ ꯍꯩꯇꯦ ꯅꯪꯗꯤ ꯃ꯭ꯌꯨꯖꯤꯇꯩꯒꯤ ꯃꯥꯁꯇꯔ ꯂꯣꯏ ꯍꯥꯏ ꯉꯥꯡꯕꯨꯖꯣ ꯍꯩ ꯏꯟꯁꯇ꯭ꯔꯨꯃꯦꯟꯁꯨ ꯈꯔ ꯄꯥꯏꯕ ꯍꯩꯔꯕꯝꯅꯤ ꯅꯣꯏꯗꯤ
ꯏꯟꯁꯇ꯭ꯔꯨꯃꯦꯟꯒꯤꯗꯣ ꯑꯩꯈꯣꯏꯒꯤ ꯌꯣꯡꯅ ꯁꯝꯖꯦꯠ ꯀꯥꯎꯕ ꯑꯗꯨꯝ ꯂꯩꯈ꯭ꯔꯔꯤꯗ
ꯇꯔꯁꯨ ꯈꯔ ꯄꯥꯏꯕ ꯍꯥꯏꯗꯤ ꯌꯥꯅ ꯀꯩꯅꯣ ꯑꯩꯈꯣꯏꯁꯨꯗꯁꯨ ꯄꯥꯏ ꯍꯩꯇꯦ
ꯑꯗꯨꯗꯤ ꯍꯣꯔꯦꯟ ꯍꯣꯔꯦꯟ ꯉꯥꯏꯍꯥꯛ ꯂꯩꯔꯒ ꯏꯁꯩ ꯍꯦꯛꯇ ꯅꯩꯊꯠꯂꯕ ꯇꯥꯔꯦ
ꯎꯝ
ꯏꯁꯩ ꯑꯣꯏꯅꯅꯦ ꯊꯟꯗ ꯇꯥꯔꯦ ꯍꯣꯔꯦꯟ ꯏꯁꯩ ꯀꯝꯄꯤꯇꯤꯁꯟ ꯍꯦꯀ ꯇꯧ ꯇꯥꯔꯦ
ꯀꯝꯄꯤꯇꯤꯁꯟꯗ ꯌꯥꯎꯔꯔ ꯑꯗꯨꯕꯣ ꯅꯪꯗꯤꯦ
ꯑꯥ
ꯀꯝꯄꯤꯇꯤꯁꯟꯒ ꯌꯥꯎꯔꯨꯗ꯭ꯔꯕꯣ ꯅꯪꯗꯤ
ꯀꯝꯄꯤꯇꯤꯁꯟꯗ ꯌꯥꯎꯃꯟꯗꯅ ꯑꯗꯨ ꯀꯣꯛꯁꯤ ꯑꯦꯟ ꯇꯣꯛꯈ꯭ꯔꯦ ꯁꯤꯇꯥꯅꯠꯇꯔꯗꯤ ꯄꯥꯏꯗ꯭ꯔꯣ ꯏꯁꯇꯥꯔ ꯃꯦꯀꯔꯗꯨ ꯈꯪꯗ꯭ꯔꯣ
ꯀꯔꯤ
ꯏꯁꯇꯥꯔ ꯃꯦꯀꯔ ꯍꯥꯏꯅ ꯑꯃ ꯂꯩꯕꯗꯣ ꯈꯪꯗ꯭ꯔꯣ
ꯈꯪꯗꯤꯌꯦ
ꯁꯥꯔ ꯅꯠꯇ꯭ꯔ ꯑꯩꯅ ꯑꯃ ꯀꯩꯅꯣꯗ ꯄ꯭ꯂꯦ ꯏꯁꯇꯣꯔꯗ ꯐꯪꯕꯅꯦ ꯑꯗꯨ ꯏꯁꯩꯁꯨ ꯁꯛꯄ ꯌꯥꯕ ꯋꯥꯔꯤꯁꯨ ꯁꯥꯟꯅꯕ ꯌꯥꯕ ꯑꯗꯨ ꯑꯗꯨꯝꯕꯨ ꯇꯨꯡꯉꯥꯏꯕꯅꯤ ꯗꯨꯄꯁꯤ ꯍꯥ
ꯅꯪ ꯄꯥꯏꯕ꯭ꯔꯣ
ꯑꯩꯁꯨ ꯄꯥꯏꯌꯦ ꯑꯗꯨ ꯏꯁꯩ ꯂꯥꯏꯞ ꯑꯣꯏꯅ ꯁꯛꯄꯁꯨ ꯌꯥꯕꯅꯤ ꯏꯁꯩ ꯍꯥꯏꯗꯤ ꯃꯤꯅꯁꯨ ꯇꯥꯔꯒꯅꯦ ꯎꯝ ꯍꯥꯏꯗꯤ ꯈꯨꯗꯛꯇ ꯁꯥꯛꯑꯒ ꯃꯤꯅꯁꯨ ꯑꯗꯨꯝ ꯈꯨꯗꯛꯇ ꯇꯥꯕ ꯌꯥꯕꯅꯤ ꯋꯥꯔꯤ ꯋꯥꯇꯥꯏ ꯁꯥꯟꯅꯕ ꯈꯣꯠꯄꯁꯨ ꯌꯥꯢ ꯗꯥꯏꯂꯣꯛ ꯇꯧꯔꯁꯨ ꯌꯥꯔꯦ ꯑꯗꯨꯗ ꯗ꯭ꯔꯃꯥ ꯇꯧꯔꯁꯨ ꯌꯥꯔꯦ ꯖꯒꯣꯏ ꯁꯥꯔꯁꯨ ꯌꯥꯔꯦ ꯏꯁꯩ ꯁꯥꯔꯁꯨ ꯌꯥꯔꯦ
ꯌꯥꯝ ꯐꯩꯩꯅ ꯑꯗꯨꯗꯤ ꯑꯦꯞꯇꯨꯗꯤ
ꯅꯨꯡꯉꯥꯏꯕꯅꯤ
ꯀꯌꯥꯝ ꯀꯨꯏꯔꯒꯦ ꯅꯪ ꯁꯤꯖꯤꯟꯅꯔꯛꯄ
ꯑꯩ ꯇꯨ ꯊꯥꯎꯖꯟ ꯅꯥꯏꯟꯇꯤꯟꯗꯒꯤ ꯄꯥꯏꯔꯛꯂꯦ
ꯌꯥꯝ ꯀꯨꯏꯔꯦꯅ ꯑꯗꯨꯗꯤꯌꯦ
ꯀꯨꯏꯔꯦ ꯑꯗꯨꯅꯅꯦ ꯑꯗꯨ ꯈꯪꯕꯩꯅ ꯑꯩꯒꯤ ꯅꯨꯡꯉꯥꯏꯔꯗ ꯍꯥꯏꯔꯛꯏꯁꯦ
ꯁꯞꯁꯀ꯭ꯔꯥꯏꯞꯀ ꯇꯧꯒꯗꯕ꯭ꯔꯣ ꯍꯥꯏꯁꯦ
ꯁꯕꯁꯀ꯭ꯔꯥꯏꯞ ꯇꯧꯔꯣꯏꯏꯍꯦ ꯐ꯭ꯔꯤꯅꯤ ꯍꯥꯏꯗꯤ ꯑꯃ ꯀꯩꯅꯣꯁꯤꯗꯤ ꯈꯪꯗ꯭ꯔꯣ ꯏꯁꯃꯨꯜ ꯀꯌꯥ ꯂꯩꯕꯗꯣ
ꯀꯝꯇ
ꯃꯨꯜꯂꯅ ꯏꯁꯩ ꯁꯛꯄꯗꯣ
ꯈꯪꯗꯦ ꯑꯩꯗꯤ
ꯑꯗꯨꯒꯗꯤ ꯈꯔ ꯇꯣꯡꯉꯥꯜꯂꯦ ꯏꯁꯃꯨꯜ ꯍꯥꯏꯁꯤꯅꯥ ꯆꯨꯝꯅꯒꯤ ꯏꯁꯩꯗꯨ ꯔꯦꯀꯣꯔꯠ ꯇꯧꯔꯒ ꯑꯞꯂꯣꯗ ꯇꯧꯕꯩ ꯋꯥꯅꯦ ꯏꯁꯇꯥꯔ ꯃꯦꯀꯔꯁꯤꯡꯅ ꯂꯥꯏꯐ ꯑꯣꯏꯅ ꯏꯁꯩ ꯍꯥꯏꯗꯤ ꯑꯩꯅ ꯁꯛꯑꯒ ꯃꯤ ꯑꯇꯣꯞꯄꯅ ꯑꯗꯨꯝ ꯇꯥꯕꯁꯨ ꯌꯥꯔꯦ ꯂꯥꯏꯐ ꯑꯣꯏꯅ ꯋꯥꯔꯤ ꯁꯥꯟꯅꯔꯁꯨ ꯌꯥꯔꯦ
ꯅꯪꯅ ꯍꯥꯏꯔꯤꯕ ꯃꯌꯥꯝꯁꯤꯡ ꯑꯁꯤꯅ ꯑꯍꯥꯟꯕꯗꯤ ꯇꯥꯕ ꯉꯥꯛꯇꯅꯤ
ꯍꯣꯏ ꯑꯩ ꯉꯍꯈꯩ ꯊꯥꯕꯤꯔꯛꯀꯦ ꯍꯥꯏꯗꯤ ꯌꯦꯡꯉꯣꯕ ꯅꯨꯡꯉꯥꯏꯕꯅꯤ ꯌꯥꯝ ꯍꯥꯏꯗꯤ ꯏꯁꯩ ꯅꯨꯡꯉꯥꯏ ꯉꯥꯏꯍꯥꯛꯇꯪ ꯑꯩꯅ ꯁꯛꯅꯤꯡꯕ ꯏꯁꯩꯗꯣ ꯑꯗꯨ ꯁꯛꯄ ꯌꯥꯕꯅꯦ ꯑꯩꯗꯤ ꯨ ꯍꯦꯟꯗꯣꯔꯛꯛꯇꯅ ꯖꯒꯣꯏ ꯁꯥ ꯁꯥꯕꯒ ꯌꯥꯎꯈꯠꯂ ꯖꯒꯣꯏ ꯁꯥꯣꯡ ꯐ ꯁꯨꯖꯤꯜꯂꯨꯗ꯭ꯔꯒ ꯑꯩ ꯇꯣꯛꯈ꯭ꯔꯦ ꯑ ꯐꯝꯃꯦ ꯌꯦꯡꯉꯁꯔꯦ
ꯖꯒꯣꯏꯁꯨ ꯁꯥꯕ ꯍꯩꯅꯤꯡꯉꯦ
ꯖꯒꯣꯏꯁꯤꯔꯣ ꯖꯒꯣꯏꯁꯤꯗꯤ ꯌꯥꯔꯤꯈꯩꯗꯤ ꯊꯥꯕ ꯍꯟꯖꯤꯜꯂꯣ ꯍꯥꯏꯕ꯭ꯔꯦꯗ
ꯑꯩꯇꯤ ꯖꯒꯣꯏꯁꯨ ꯁꯥꯕ
ꯑꯩꯈꯣꯏꯗꯤ ꯊꯥꯕꯜ ꯅꯩꯈꯥꯏꯔꯛꯏ
ꯊꯥꯕꯜꯁꯨ ꯆꯣꯡꯉꯥꯏꯇꯦꯌꯦ ꯃꯤꯗꯤꯌꯦ ꯈꯨꯠ ꯅꯥꯝꯃ ꯅꯥꯝꯃ ꯆꯣꯡꯉꯒ ꯍꯥꯏꯔꯒ ꯆꯣꯡꯗ꯭ꯔꯥ
ꯎꯝ
ꯑꯩꯈꯣꯏꯗꯤ ꯅꯥꯝꯃ ꯍꯥꯏꯕꯗꯨ ꯅꯪꯗꯤꯅꯦ
ꯑꯩꯈꯣꯏꯗꯤ ꯀꯗꯥꯥꯏ ꯋꯥꯅꯣꯕ
ꯇꯧꯗꯣꯏꯅꯦ ꯊꯥꯕꯜ ꯆꯣꯡꯕ ꯀꯥꯟꯗ ꯅꯥꯝꯃ ꯅꯥꯝ ꯃꯈꯨꯠ ꯍꯥꯏꯕꯁꯦ
ꯑꯗꯨꯅꯦ ꯑꯩꯈꯣꯏ ꯊꯥꯕꯜ ꯃꯀꯣꯛꯁꯤꯡ ꯈꯥꯏꯔꯛꯏꯕꯅꯤ ꯈꯨꯗꯩꯗꯨꯝ ꯁꯦꯠꯆꯤꯜꯂꯒ
ꯎꯝ ꯌꯦꯡꯕ ꯅꯨꯡꯉꯥꯏꯇ꯭ꯔꯥ
ꯅꯨꯡꯉꯥꯏꯕ ꯍꯥꯏꯕ ꯕ꯭ꯂꯦꯛ ꯃꯆꯨꯒꯤ ꯏꯁꯄꯦꯛ ꯑꯃ ꯎꯞꯁꯤꯜꯂꯒ
ꯎꯝ
ꯈꯕꯜ ꯃꯥ ꯀꯣꯛꯣꯛ ꯆꯤꯡꯩꯅꯦ
ꯌꯥꯗꯦ ꯀꯣꯃꯤ ꯃꯆꯥꯗꯤ
ꯑꯗꯨꯗꯒꯤꯗꯤ ꯀꯃꯥꯏꯅ ꯇꯧꯏ ꯃꯇꯝꯁꯤꯗ ꯅꯣꯡꯃꯁꯤ ꯁꯣꯏꯗꯣꯛꯄꯤꯗꯅ ꯅꯨꯄꯤ ꯑꯃꯗ ꯈꯣꯡꯁꯦ ꯁꯨꯝ ꯊꯥꯡꯒꯠꯂꯛꯄꯗ ꯁꯣꯏꯗꯅ ꯄꯥꯟꯈ꯭ꯔꯕ
ꯎꯝ
ꯑꯗꯨ ꯅꯨꯃꯤꯠꯇꯨꯗ ꯑꯩ ꯅꯨꯄꯤ ꯄꯥꯏꯈꯤꯗ꯭ꯔꯦ ꯑꯩ ꯀꯜꯂꯕ ꯍꯥꯏꯇꯥꯔꯦ
ꯑꯣ ꯑꯣ ꯅꯪꯗꯤ ꯌꯥꯝ ꯐꯩꯅ
ꯅꯨꯄꯤ ꯑꯩꯁꯦ ꯃꯆꯤꯟ ꯈꯔ ꯀꯜꯂꯦꯗꯅ
ꯀꯟꯗꯕꯅꯤ ꯈꯔꯗꯤ ꯅꯪꯅ ꯑꯀꯟꯕꯤ ꯉꯥꯛꯇ ꯊꯦꯡꯅꯔꯝꯕꯩ ꯑꯣꯏꯔꯝꯅꯤꯌꯦ
ꯈꯪꯗꯦ ꯑꯗꯨꯒꯤꯅꯤ ꯈꯪꯗꯦ ꯁꯩꯔꯦꯡꯛꯇ ꯊꯤꯔꯛꯄꯅꯦ ꯑꯗꯨꯗꯒꯤꯗꯤ ꯑꯩꯁꯨ ꯁꯩꯔꯦꯡ ꯁꯗꯤ ꯇꯥꯅꯤꯡꯗ꯭ꯔꯦꯅ ꯑꯗꯨ ꯅꯨꯄꯤ ꯅꯨꯄꯥꯒꯤ
ꯑꯣ ꯑꯣ
ꯑꯗꯨꯃꯥꯏꯅ ꯇꯧꯕꯅꯤꯅꯤ
ꯇꯨꯝꯅꯤ ꯑꯩꯅꯦ ꯇꯧꯔꯤꯁꯦ
ꯑꯗꯨꯃꯥꯏꯅ ꯇꯧꯕꯅ ꯈ꯭ꯋꯥꯏ ꯐꯕꯅꯤ ꯅꯨꯄꯤ ꯃꯁꯦꯟ ꯅꯨꯄꯥ ꯃꯁꯦꯟ ꯄꯥꯏꯔꯒ ꯆꯣꯡꯉꯁꯦ
ꯑꯗꯨꯁꯨ ꯅꯨꯡꯉꯥꯏ
ꯆꯣꯡꯅꯤꯡꯅꯤꯡꯕ ꯃꯑꯣ ꯆꯣꯡꯕ ꯌꯥꯔꯦ ꯃꯩ ꯆꯤꯡꯕꯒꯤ ꯃꯑꯣꯡ ꯆꯣꯡꯕꯁꯨ ꯌꯥꯔꯦ ꯑꯉꯥꯎꯕꯩ ꯃꯑꯣꯡ ꯆꯣꯡꯕꯁꯨ ꯌꯥꯔꯦ ꯑ ꯉꯩꯅ ꯇꯃꯤꯂ ꯁꯣꯝꯁꯨ ꯌꯥꯔꯦ
ꯆꯣꯡꯕꯗꯤ ꯌꯥꯝ ꯍꯩꯅꯩ ꯅꯣꯏꯁꯦ ꯄꯪꯊꯣꯛ ꯆꯣꯡꯉꯁꯨ ꯑꯗꯨꯝ ꯌꯥꯝ ꯊꯨꯅ ꯄꯤꯛꯑꯞ ꯂꯧꯅꯩꯌꯦ ꯅꯣꯏꯗꯤ ꯅꯣꯏ ꯃꯁꯦꯟꯁꯦ
ꯄ ꯆꯣꯛꯇ ꯁꯣꯁꯦꯨ ꯊꯥ ꯇꯕꯗꯨ
ꯑꯩꯈꯣꯏꯅꯗꯤ ꯆꯣꯡꯕ ꯍꯩꯇ꯭ꯔꯤꯕ ꯃꯤꯅ ꯇꯥꯛꯄꯤꯔꯁꯨ ꯂꯧꯁꯤꯟꯕꯗꯤ ꯌꯥꯝ ꯉꯝꯗꯦ ꯃꯤ ꯇꯧꯔꯤꯁꯦ
ꯆ ꯆꯣꯡꯕ ꯍꯩꯇ ꯃꯤꯅ ꯍꯦꯟꯕꯅꯤ ꯆꯣꯡꯕ
ꯎꯝ ꯀꯥꯏꯗꯩꯅꯣꯗ ꯑꯩꯈꯣꯏꯗꯤ ꯑꯃꯨꯨꯔꯐꯥꯎ ꯆꯣꯡꯗ꯭ꯔꯤ
ꯀꯩꯅꯣ ꯔꯐꯤ ꯌꯦꯡꯉꯕ
ꯌꯦꯡꯗ꯭ꯔꯤꯌꯦ
ꯔꯐꯤꯒꯤ ꯄꯤꯌꯪꯀꯥ ꯆꯣꯄ꯭ꯔꯥꯅ ꯁꯣꯡꯃ ꯉꯗ
ꯏꯟꯗꯤꯦ
ꯐꯖꯥꯕꯅꯤ ꯕꯠ ꯐꯤ ꯆꯣꯡꯕꯒꯤ ꯐꯤꯕꯝꯗ ꯀꯔꯤ
ꯎꯝ
ꯌꯦ ꯎꯄꯔ ꯐꯤ ꯅꯨꯡꯉꯥꯏ
ꯀꯩ ꯃꯨꯕꯤꯅꯣ ꯀꯔꯝꯕꯩꯅꯣ